ꯁꯤꯄꯌꯥ ꯇꯞꯖꯔꯋꯦ
ꯑꯦꯦꯝ ꯀꯨꯤꯕꯥ
ꯀꯩꯅꯨ ꯀꯣꯏꯖꯦ
ꯐꯣꯟꯟ ꯇꯧꯕꯕ
ꯑ ꯑꯩ ꯏꯅꯥꯎꯄꯤꯗꯨꯗꯤ ꯃꯗꯥꯎ ꯌꯥꯗꯦꯅ
ꯑꯩꯅ ꯅꯅꯥꯎꯗ ꯇꯧꯍꯟꯈꯤꯕꯅꯦ ꯑꯗꯨꯗꯁꯨ ꯄꯥꯏꯕꯗ ꯑꯃꯨꯛ ꯇꯠꯂꯦꯒ ꯇꯧꯔꯛꯑꯗꯤ ꯈꯪꯗꯦ ꯑꯣ ꯌꯥꯈ꯭ꯔ ꯃꯥꯜꯂꯦ ꯌꯥꯈ꯭ꯔ ꯃꯥꯜꯂꯦ ꯁꯥꯟꯅꯈ꯭ꯔꯦ ꯁꯥꯟꯅꯈ꯭ꯔꯦ
ꯎꯝ ꯑꯩꯉꯣꯟꯗ ꯇꯧꯔꯛꯄꯗꯤ ꯌꯥꯗꯦꯕ
ꯑꯗꯨꯅꯦ ꯑꯩꯁꯦ ꯃꯥꯅ ꯇꯧꯕꯩꯗꯤ ꯌꯥꯗ꯭ꯔꯕ ꯀꯩꯅꯣꯝ ꯇꯧꯔꯤꯦ ꯀꯣ ꯐꯅ ꯃꯥꯁꯨ ꯑꯩ ꯍꯧꯖꯤꯛ ꯑꯃ ꯍꯥꯡꯉꯤꯅꯦ ꯍꯥꯏꯕ ꯏꯃꯥꯟꯅꯕꯤꯒ ꯃꯤꯅꯤꯠ ꯀꯌꯥꯅꯣ ꯑꯗꯨꯁꯨ ꯌꯥꯝ ꯊꯤꯤꯡ ꯌꯥꯝꯃꯦ ꯂꯨꯄꯥ ꯁꯦꯚꯦꯟꯇꯤꯒ ꯇꯥꯖꯔꯕꯅꯦ ꯑꯗꯨꯗꯨꯒ ꯑ ꯍꯥꯏꯗꯤ ꯃꯤꯅꯤꯠ ꯇꯔꯥꯅꯤꯊꯣꯏ ꯁꯥꯟꯅꯕꯗ ꯃꯤꯅꯤꯠ ꯅꯤꯄꯥꯥꯟ ꯌꯥꯔꯦꯕ ꯈꯪꯕ꯭ꯔꯥ
ꯎꯝ
ꯑꯗꯨꯗꯨꯒ ꯑꯩꯅ ꯇꯧꯕꯅꯤꯗꯅ
ꯎꯝ
ꯑꯗꯨꯗꯨꯅ ꯃꯥꯅ ꯂꯤꯔꯛꯇꯣꯏꯅꯤꯗꯅ
ꯎꯝ
ꯑꯗꯨ ꯃꯥꯅ ꯂꯤꯔꯛꯀꯗꯕꯗꯣ ꯃꯥꯏ ꯃꯥꯅ ꯂꯤꯔꯛꯀꯗꯕꯗꯣ ꯃꯁꯤꯡ ꯁꯨꯔꯝꯗ꯭ꯔꯕ
ꯑꯦ ꯑꯩꯁꯨ ꯇꯧꯋꯦ ꯍꯧꯖꯤꯛ ꯁꯤꯟꯕꯒ ꯁꯥꯟꯅꯕꯗꯣ
ꯑꯪ
ꯍꯟꯕꯒꯤꯗꯨ ꯍꯧꯖꯤꯛ ꯖꯤꯔꯣ ꯂꯩꯌꯦꯕ
ꯑꯗꯨꯗꯤ ꯂꯩꯈꯤꯅꯤ ꯃꯣꯏ ꯄꯣꯁꯦꯁ ꯇꯧꯗꯔꯤ
ꯑꯗꯨꯗꯤ ꯍꯥꯏꯗꯤ ꯏ ꯐꯇ ꯇꯥꯏꯝꯗꯣ ꯃꯤꯅꯠꯇꯨ
ꯍꯣꯏ ꯑꯗꯨꯅ ꯍꯥꯏꯁꯦ ꯄ꯭ꯔꯣꯁꯦꯁ ꯇꯧꯝꯗ꯭ꯔꯣ ꯑꯩꯒꯤꯗꯨꯗꯤ ꯗꯥꯏꯔꯦꯛ ꯅꯥꯀꯟꯗ ꯔꯤꯖꯟ ꯊꯥꯔꯛꯑꯦꯕ
ꯎ ꯂꯒ ꯑꯏ ꯍꯧꯅꯤ ꯑ ꯌꯥꯝ ꯄꯕꯥꯎ ꯃꯤꯅꯤꯠ ꯅꯤꯄꯥꯥꯟꯅꯕ ꯌꯥꯝꯃꯕꯅꯦ ꯍꯥꯏꯕꯗꯨ ꯌꯥꯔꯛꯏꯕꯨ ꯑꯗꯨꯃꯥꯏꯅ ꯐꯥꯗꯕꯅꯦ ꯍꯥꯏꯕꯅ ꯍꯪꯉꯛꯦ
ꯎꯝ
ꯑꯁ ꯏꯃꯥꯟꯕꯤ ꯇꯣ ꯑꯁ ꯃꯜꯨ ꯋꯥꯔꯤꯖꯅ ꯀꯩ ꯀꯩꯅꯣꯗ ꯑꯗꯨꯗꯣ ꯑꯩꯅ ꯑꯣꯟꯊꯣꯛꯅꯈ꯭ꯔꯕ ꯀꯩꯅꯣꯝ ꯇꯧꯈ꯭ꯔꯦꯕ ꯃꯥꯅ ꯀꯣꯏꯁꯟ ꯑꯃ ꯍꯪꯉꯛꯄꯗꯣ ꯑꯩꯅ ꯕꯦꯡ ꯕꯦꯡ ꯀꯞꯆꯜꯂꯨꯗꯣ
ꯑꯗꯣ ꯍꯧꯖꯤꯛꯇꯤ ꯀꯅꯥꯅꯣ ꯇꯧꯔꯛꯏꯁꯤ ꯅꯪ ꯅꯠꯇ꯭ꯔꯣ
ꯍꯣꯏ ꯎꯝ
ꯇꯧꯔꯒ ꯈꯟꯖꯤꯜꯂꯛꯇ꯭ꯔꯦ ꯀꯣꯛ ꯉꯥꯎꯁꯤꯜꯂꯛꯏ ꯍꯣꯏ ꯑꯗꯒꯤ ꯉꯁꯥꯏ ꯏꯃꯥꯟꯕꯤꯗꯨꯒꯤ ꯑꯗꯨꯁꯨ ꯅꯪꯒ ꯑꯩꯈꯣꯏꯅꯅꯥ ꯑꯃꯒ ꯇꯧꯅꯩ ꯑꯗꯨꯃꯥꯏꯅ ꯇꯧꯅꯈ꯭ꯔꯤꯕ ꯏꯕꯥꯅꯤꯁꯦ ꯃꯥꯅ ꯑꯃꯨꯛ ꯇꯧ ꯑꯩꯅ ꯑꯃꯨꯛ ꯇꯧ ꯁꯥꯟ ꯑꯗꯨꯗꯨꯅ ꯀꯅꯥꯅ ꯀꯅꯥ ꯇꯧꯅꯩꯅꯣ ꯕꯥꯛ ꯃꯦꯟ ꯇꯥꯈꯤꯗꯕꯒꯤ ꯒ꯭ꯌꯥꯟ ꯑꯃ ꯇꯥꯈꯤꯗ꯭ꯔꯦꯕ ꯑꯗꯩ ꯑꯩꯈꯣꯏ ꯄꯥ ꯑꯣꯏꯕ ꯂꯩꯕꯒꯤ
ꯑꯗꯨ ꯎꯝ
ꯂꯩꯇ ꯅ ꯏꯅꯥꯎꯄꯥꯗꯤ ꯀꯩꯅꯝ ꯍꯥꯏꯕ꯭ꯔꯥ
ꯈꯣꯏ ꯏꯅꯥꯎ ꯄꯔꯣ
ꯎꯝ
ꯇꯧꯔꯒꯦꯌꯦ
ꯇꯧꯔꯒꯦꯌꯦ
ꯎꯝ ꯑꯗꯨꯅꯦ ꯁꯤꯟꯕ ꯇꯧꯔꯣ ꯍꯥꯏꯌꯦ
ꯀꯩꯗꯧꯕꯒꯤ
ꯌꯦꯉꯅꯤꯅ
ꯀꯩꯗꯧꯕꯩ ꯇꯧꯅꯤꯡꯉꯛꯏꯅꯣꯕ
ꯑꯩ ꯀꯪꯕꯔꯣ
ꯇꯧꯔꯨꯅꯣꯌꯣ ꯑꯩꯈꯣꯏꯗꯤ ꯑꯩꯈꯣꯏꯗꯤ ꯄꯩꯁꯥ ꯑꯩꯈꯣꯏꯁꯦ ꯄꯩꯁꯥ ꯐꯪꯕ ꯃꯁꯦ ꯑꯆꯥꯄꯣꯠꯆꯥ ꯆꯠꯇꯣꯔꯦꯌꯣ ꯃꯥ ꯌꯥꯎꯍꯜꯂꯔꯨ
ꯃꯥ ꯏꯕꯦꯝꯃ ꯃꯥ ꯇꯧ ꯍꯥꯏꯌꯦꯕꯀꯣ ꯑꯗꯣ ꯃꯥ ꯋꯥꯏ ꯉꯥꯡꯕ ꯆꯜꯂꯦ ꯑꯗꯣ ꯄꯩꯁꯥꯗꯤ ꯄꯤꯔꯛꯑꯣꯌꯦ ꯃꯉꯣꯟꯗ ꯑꯗꯨ ꯍꯧꯖꯤꯛꯄꯨꯗꯤ ꯇꯥꯁꯤꯟꯕ ꯇꯧꯔꯛꯑꯣ ꯍꯥꯏꯒꯅꯤ ꯄꯥ ꯃꯥ ꯍꯥꯏꯔꯛꯄꯅꯦꯕ
ꯎ ꯇꯧꯔꯛꯑꯣꯏ ꯃꯌꯥꯗꯅꯤꯅ
ꯁꯨꯝꯁꯤꯠ ꯁꯤꯠꯂꯤꯔꯣ
ꯀꯩꯗꯧꯔꯒꯦ ꯍꯥ ꯀꯩꯕ ꯑꯣ ꯃꯣꯏ ꯑꯁꯣꯝꯅ ꯋꯥꯔꯤ ꯊꯣꯛꯇꯕꯒꯤ ꯇꯥꯕ꯭ꯔ
ꯇꯥꯏ ꯇꯥꯏ
ꯃꯣꯏ ꯁꯣꯝ ꯋꯥꯔꯤ ꯊꯣꯛꯇꯕꯒꯤ ꯆꯩꯅꯩꯁꯤꯗꯤ
ꯀꯩ ꯆꯥꯏꯅꯦ
ꯂꯩꯅꯥꯒ ꯀꯧꯅꯣ ꯋꯥꯔꯤ ꯊꯣꯛ ꯇꯕꯩ ꯑꯁ ꯄꯩꯁꯥ ꯌꯥꯝ ꯐꯪꯉꯥꯔꯣꯏ ꯕꯦꯔ ꯀꯥꯏ ꯍꯥꯏꯌꯦ
ꯁꯤꯟꯕ ꯆꯨꯔꯥꯆꯥꯟꯄꯨꯔ ꯆꯠꯂ ꯔꯦꯒꯕꯗ
ꯑꯁꯃꯥ ꯍꯥꯏꯅꯦ ꯇꯧꯗꯕ ꯊꯕꯛ ꯑꯃ ꯂꯤꯁꯜꯂꯕꯅꯤꯅ ꯑꯩꯁꯨ ꯒꯌꯟ ꯃꯦꯟ ꯑꯝ ꯇꯥꯗꯦ ꯎꯏ ꯎꯏꯕꯒ ꯌꯥꯎꯔꯤ
ꯍꯣꯏ ꯎꯏ ꯍꯥꯏꯌꯦ ꯑꯗꯨ ꯑꯩꯍ ꯃꯥꯒꯤ ꯋꯥꯗꯣ
ꯗꯥꯥꯒꯗꯕ ꯁ꯭ꯋꯥꯏꯒꯤ ꯋꯥꯔꯤ ꯁꯥꯟꯅꯕꯅꯤꯅ
ꯎꯝ ꯑꯗꯨꯅꯦ ꯑꯩꯉꯣꯟꯗ ꯃꯥ ꯆꯨꯔꯥꯆꯥꯟꯄꯨꯔ ꯆꯠꯄꯒꯤ ꯑꯗꯨ ꯇꯧꯕꯩ ꯂꯤ ꯃꯌꯥꯝꯗꯨ ꯅꯣꯛꯅꯤꯡꯉꯦ
ꯎꯝ ꯅꯪꯁꯨ ꯑꯍꯥꯟꯕꯅꯤꯅꯦ ꯃꯥꯂꯤ ꯃꯥꯂꯤ ꯍꯥꯏꯔꯝꯗꯥꯏ
ꯑꯍꯥꯟꯕ ꯃꯥ ꯆꯠꯄ ꯃꯥꯜꯂꯤ ꯔꯣꯖ ꯆꯨꯔꯥꯆꯥꯟꯄꯨꯔ ꯃꯥꯅꯤ ꯃꯅꯤ꯫ ꯇꯥꯔꯦꯕ ꯑꯗꯨꯝ ꯎꯝ ꯎꯝ ꯍꯥꯏꯗꯤ ꯖꯁ ꯇꯧꯕ ꯌꯥꯗ꯭ꯔꯦꯅ ꯍꯥꯏꯗꯤ ꯑꯗꯨ ꯇꯧꯋꯦ ꯍꯥꯏꯕ ꯑꯗꯨꯕꯅꯤꯅ ꯎꯝ ꯎꯝ ꯎꯝ ꯎꯝ ꯍꯣꯏ ꯍꯣꯏ ꯍꯣꯏ ꯍꯣꯏ ꯍꯣꯏ꯫
ꯑꯗꯒꯤ꯫ ꯃꯣꯏ ꯋꯥꯔꯤ ꯁꯥꯟꯅꯕꯗ ꯗꯙꯔꯃ ꯑꯗꯨꯗ ꯑꯗꯒꯤ ꯀꯥꯁ ꯑꯗꯨ ꯔꯦꯁ꯫ ꯀꯨꯝꯒꯩ ꯋꯥꯔꯤ ꯋꯥꯔꯤ ꯁꯅꯣ ꯍꯥꯏꯝꯅꯤꯀꯣ꯫
ꯑꯣ꯫
ꯑꯗꯨꯝꯕꯁꯨ ꯈꯔꯥ ꯌꯦꯡꯉꯣꯕ ꯑꯩ ꯉꯁꯥꯏ ꯏꯃꯥꯟꯅꯕꯤꯅꯤꯗꯨꯗ꯫ ꯄꯥꯡꯒꯟ ꯑꯅꯥ ꯇꯧꯁꯤꯜꯂꯨꯗ꯫
ꯑꯗꯨꯗꯤ ꯀꯩꯁꯨꯗꯤ ꯇꯧꯔꯝꯃꯣꯏꯗ꯫
ꯄꯥꯡꯒꯟ ꯌꯥꯝ ꯇꯥꯏꯌꯦꯅ ꯇꯧꯁꯥꯜꯂꯨꯗ ꯑꯩꯅ꯫
ꯑꯗꯣ ꯃꯣꯏ ꯀꯩꯕꯨꯗꯤ ꯍꯥꯏꯔꯛ ꯍꯥꯏꯔꯛꯑꯔꯣꯏ ꯍꯥꯏꯗꯤ ꯑꯗꯨꯒꯤ ꯀꯣꯜꯗꯨꯅꯦꯕ ꯔꯤꯖꯦꯛ ꯆꯠꯈ꯭ꯔꯦꯗꯣ ꯍꯧꯖꯤꯛ꯫
ꯑꯥ꯫
ꯀꯩꯅꯣ ꯔꯦꯁꯤꯌꯣ ꯁꯨꯗꯦ ꯃꯁꯤ ꯁꯨꯗꯦꯅ ꯄꯥꯝꯃꯨꯏ ꯌꯦ ꯄꯥꯝꯃꯨꯏꯌꯦ꯫ ꯑꯗꯣ ꯅꯪꯁꯨ ꯅꯪꯅ ꯐꯣꯟ ꯇꯧꯔꯛꯑꯕ ꯑꯣꯏꯔꯁꯨ ꯅꯪꯁꯨ ꯈꯇꯪꯗꯤ ꯉꯥꯡꯉꯛꯑꯣ꯫ ꯅꯠꯇꯔ꯭ꯗꯤ꯫
ꯅꯗꯤ ꯐꯪꯉꯣꯏꯗꯕ꯫
ꯍꯣꯏ ꯀꯅꯥ ꯈꯪꯅꯤ ꯅꯪꯁꯨ ꯑꯃꯨꯛ ꯌꯥꯔꯛꯇꯔ꯭ꯗꯤ꯫
ꯇꯣꯔꯃꯕ꯫
ꯑꯝ꯫
ꯁꯤ ꯂꯣꯏꯔꯒꯕꯨꯗꯤ ꯂꯨꯖ ꯊꯣꯛꯎꯒꯦ꯫
ꯑꯧ ꯁꯤ ꯂꯣꯏꯔ ꯂꯨꯖꯧꯔꯨꯔꯣ ꯑꯗꯣꯏꯇꯥꯔꯗꯤ ꯄꯨꯡ ꯑꯗꯨ ꯍꯦꯛ ꯂꯣꯏꯕꯒ꯫ ꯀꯩꯅꯣ ꯇꯧꯅꯔꯁꯦ ꯃꯔꯤ ꯃꯔꯤ ꯇꯧꯊꯠꯅꯔꯁꯦ꯫
ꯎꯝ ꯎꯝ ꯍꯣꯏ ꯀꯩꯅꯣ ꯅꯪ꯫ ꯍꯣꯏ ꯅꯪꯒꯤ ꯃꯉꯥꯔꯛ ꯁꯨꯨꯔꯒꯗ꯭ꯔꯥ ꯃꯔꯤꯔꯛ ꯁꯨꯔꯝꯃꯗ꯭ꯔꯥ꯫
ꯑꯩ ꯉꯁꯥꯏ ꯑꯅꯤ ꯀꯩꯅꯣ꯫
ꯁꯤꯖꯨ ꯑꯍꯨꯝ ꯎꯝ ꯌꯥꯔꯦ ꯌꯥꯔꯦ ꯍꯥꯏꯗꯤ ꯃꯁ ꯃꯤ ꯑꯍꯨꯝ ꯃꯛ ꯇꯧꯁꯤꯟꯕꯒꯤ ꯀꯣꯛ ꯉꯧꯔꯦ ꯇꯔꯥꯕꯨ
ꯍꯣꯏ ꯍꯣꯏ ꯍꯣꯏ ꯑꯗꯨꯕꯨꯗꯤ ꯀꯩꯅꯣ ꯇꯧꯅꯤ꯫ ꯅꯪꯒꯤ ꯋꯥꯆꯦꯞꯇꯔ ꯀꯩꯅꯣ ꯔꯦꯀꯣꯔꯠ ꯊꯝꯃꯨ꯫
ꯎꯝ꯫
ꯍꯥꯏꯗꯤ ꯃꯤ ꯃꯃꯤꯡꯗꯣ ꯏꯔꯦꯗꯅ ꯑꯗꯨꯒ ꯋꯥꯟ ꯄ꯭ꯂꯁ ꯋꯥꯟ ꯄ꯭ꯂꯁ ꯊꯝꯃꯨ꯫
ꯑꯗꯨꯕꯨꯗꯤ ꯎꯝ ꯍꯥꯏꯗꯤ ꯆꯪꯉꯒꯕꯨꯗꯤ ꯊꯣꯛꯑꯝꯒꯅꯤ ꯈꯪꯉꯝꯒꯅꯦꯕ꯫
ꯎꯝ ꯎꯝ ꯍꯣꯏ ꯑꯩꯒꯤ ꯑꯍꯨꯝꯁꯨꯔꯝꯗꯧ ꯃꯥꯜꯂꯦ ꯉꯁꯥꯏ ꯑꯗꯨꯏ ꯃꯇꯨꯡ ꯇꯧꯈꯤꯗ꯭ꯔꯦ꯫
ꯎꯝ ꯁꯣꯔ ꯍꯣꯟꯕ ꯃꯌꯥꯝ ꯋꯥꯏꯉꯁꯤꯁꯦ ꯀꯩꯒꯤꯅꯣ ꯈꯪꯗꯦ꯫
ꯑꯩꯗꯤ ꯉꯁꯤ ꯈꯅꯥꯎꯒ ꯂꯣꯏ ꯀꯪꯉꯦ ꯅꯍꯥꯟꯒꯩ ꯏꯁꯤꯡꯒ ꯌꯥꯝ ꯊꯥꯛꯆꯗꯕꯅꯤ ꯉꯁꯤꯗꯤ꯫ ꯏꯁꯤꯡ ꯐꯥꯅꯌꯥꯝ ꯊꯛꯑꯦ ꯐꯔꯦꯅ ꯈꯥꯜꯂꯦ꯫
ꯎꯝ꯫
ꯍꯧꯔꯛꯑꯕ ꯏꯕꯅꯤꯒꯤꯗꯤ ꯍꯥꯀꯝ ꯑꯗꯨꯝ ꯆꯟꯗꯣꯏꯔ꯫
ꯅꯪꯒꯤꯗ ꯑꯍꯨꯝ꯫ ꯅꯪꯒꯤꯅ ꯑꯍꯨꯝ꯫ ꯑꯗꯩ ꯑꯩ ꯅꯍꯥꯟꯃꯣꯛꯀꯤꯗꯨꯅ ꯒ꯭ꯌꯥꯟ ꯇꯥꯕꯤꯍꯜꯂꯤꯉꯣ ꯍꯥꯏꯗꯤ ꯂꯦꯞꯇꯕꯤꯗ꯫
ꯍꯣꯏ ꯍꯣꯏ ꯖꯔ ꯖꯔ ꯖꯔ ꯂꯣꯏꯁꯟꯈꯤꯕꯒꯤ ꯃꯣꯏꯅ ꯂꯣꯏꯁꯤꯜꯂꯛꯏꯅꯦꯁꯦ ꯊꯑꯣꯏꯀꯤ꯫
ꯍꯣꯏ ꯅꯪ ꯃꯈꯣꯟꯗꯣ ꯈꯔ ꯇꯥꯏ꯫
ꯑꯁ ꯆꯥ ꯑꯝꯇ ꯊꯛꯀꯦ ꯇꯧꯕꯅꯦ ꯁꯤꯅꯦ
ꯎ ꯍꯣꯏ ꯍꯣꯏ
ꯍꯣꯟꯗ
ꯇ ꯊ ꯊꯛ ꯊꯥꯕ ꯃ ꯈ ꯆꯨꯕꯗ ꯎ ꯀ ꯆꯨꯔꯤ ꯃ ꯈꯦꯗ
ꯇꯥꯏꯒ
ꯁꯥꯔ
ꯎꯝ ꯂꯣꯏꯗ꯭ꯔꯔꯕ ꯑꯗꯨꯅ
ꯑꯩ ꯁꯤꯃꯥ ꯑꯃ ꯌꯦꯡꯉꯝꯃꯦ
ꯀꯔꯤꯁꯤꯃ ꯉꯥꯏ ꯈꯣꯟꯅꯒ ꯂꯤꯗꯧ ꯅꯠꯇꯦ ꯂꯤꯔꯛꯀꯅꯨ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
ꯑ ꯍꯣꯔꯦꯟ ꯅꯈꯣꯏ ꯂꯥꯎꯒꯤꯗꯗꯤ
ꯌꯥꯗꯕꯒꯤ ꯁꯃꯅꯤꯍꯦ ꯅꯪꯁꯨꯨ
ꯀꯩ ꯃꯥꯅꯦꯕ
ꯑꯃ ꯋꯥ ꯉꯥꯡꯉꯒ ꯃꯅꯥꯎꯄꯤꯗ ꯊꯥꯕꯗꯨ
ꯎꯝ
ꯅ ꯊꯣꯛ ꯏꯖꯗ ꯍ ꯀꯃꯥꯏꯅ ꯈꯪꯉꯝꯗ꯭ꯣꯏꯦꯕ ꯎꯝ ꯆꯥꯎꯥꯗꯣꯏꯅꯦ ꯁꯤꯁꯀꯤ
ꯈꯪꯒꯦ ꯑꯩ ꯀꯨꯏꯗꯦ ꯌꯦꯡꯗꯕ ꯑꯗꯨꯝꯕ
ꯑꯗꯨꯗꯣ ꯌꯥꯝ ꯍꯤ ꯅꯨꯡꯉꯥꯏꯗ ꯃꯥꯟꯕ ꯑꯗꯨꯗꯤ ꯌꯦꯡꯕꯅꯦ
ꯑꯣ ꯈꯪꯗꯥꯏ ꯑꯗꯨꯝꯕ ꯌꯦꯡꯗ ꯀꯨꯏꯔꯦ
ꯎꯝ
ꯑꯩꯦ ꯀꯃ ꯁꯟꯚꯏꯗꯣ ꯃꯃꯥ ꯂꯣꯏꯁꯟꯕꯩꯗꯣ ꯑꯗꯨ ꯑꯗꯨꯝ ꯎꯝ ꯑꯗꯨꯝ ꯐ ꯐꯕ ꯀ꯭ꯔꯤꯝ ꯃꯥꯡ ꯑꯃ ꯇꯥꯏ ꯈꯪꯈ꯭ꯔꯦ ꯑꯩ ꯀꯩꯀꯩꯅ ꯈꯔ ꯌꯦꯛꯁꯟꯈ꯭ꯔꯦ ꯃꯃꯤꯠꯇꯣ ꯑ ꯑꯩ ꯑꯁꯨ ꯅ ꯃꯆꯨꯗꯨꯣ ꯁꯨꯗ꯭ꯔꯕꯅꯤꯅ ꯑꯗꯨꯗꯒꯤ ꯃꯣꯏ ꯏꯁꯀꯤꯟꯗꯣ ꯌꯥꯗ꯭ꯔꯕꯅꯤꯅ ꯅꯨꯡꯉꯥꯏꯇꯦꯕ ꯑꯗꯩ ꯃꯆꯨꯗꯨꯁꯨ ꯑꯩꯒꯤꯗꯣ ꯑꯅꯝꯕ ꯑꯅꯝ ꯕ꯭ꯔꯥꯎꯟ ꯑꯣꯏ ꯔꯦꯗ ꯑꯣꯏ ꯁꯨꯃꯥꯏꯅ ꯂꯣꯏꯅ ꯇꯧꯋꯦꯕ ꯃ ꯍꯥꯏꯔꯞ ꯍꯥꯏꯔ ꯂꯣꯏ ꯃꯥꯟꯅꯕꯗꯣ ꯑ ꯑꯃꯗ ꯂꯩꯦ ꯅꯤꯡ ꯃꯅꯦꯕ ꯑꯗꯨ ꯑꯗꯨꯅ ꯇꯧꯕꯗꯨꯅ ꯕ꯭ꯔꯥꯎꯟꯗ ꯑꯃꯨꯛ ꯑꯔꯪꯕꯤꯗ ꯑꯃꯨꯛ ꯈꯤꯇꯪ ꯍꯥꯞꯄꯗꯨꯗ ꯁ ꯀꯥꯟꯅꯕꯅꯦꯅ ꯔꯦꯠꯅ ꯑꯃꯨꯛ ꯍꯥꯞꯆꯜꯂꯦ ꯑꯗꯩꯗꯤ ꯃꯃꯥꯏꯗꯣ ꯉꯥꯛꯁꯪ ꯉꯥꯡꯈꯠꯂꯛꯦ ꯑ ꯑꯁ ꯑꯉꯥꯡ ꯃꯉꯥꯏꯗ ꯑꯣꯏꯔꯦ ꯇꯜꯂꯦ ꯕ꯭ꯔꯦꯁ ꯑꯃꯨꯛ ꯊꯥꯖꯜꯂꯅꯦ
ꯀꯔꯤ ꯃꯆꯨꯁꯦꯈꯤꯒ
ꯄꯤꯡ ꯁꯠꯂꯦꯕ ꯑꯗꯨꯕꯨꯗꯤ
ꯎꯝ
ꯑꯗꯨꯗ ꯃꯥꯗꯤ ꯑꯥꯏꯂꯦꯅꯔꯁꯨ ꯌꯥꯝ ꯌꯦꯛꯄ ꯌꯥꯗꯦꯕ
ꯎꯝ ꯅꯣꯏ ꯌꯥꯝ ꯇꯞꯄꯦ ꯅꯪ ꯉꯁꯤ
ꯑꯣꯈꯣꯂꯥ
ꯃꯠꯇꯦ ꯅꯪ ꯇꯄꯤꯃꯦꯗꯨꯣ ꯍꯪ ꯔꯥꯗꯨ
ꯑꯣ ꯑꯣ ꯃꯃꯤꯁꯨ ꯌꯥꯝ ꯌꯦꯛꯄ ꯌꯥꯗꯦꯕ ꯍꯪꯕ꯭ꯔ ꯃꯥꯗꯤ ꯃꯃꯤꯄꯤꯤ ꯇ ꯍꯥꯏꯅ
ꯑꯝ ꯑꯝ ꯑꯝ
ꯌꯥꯝ ꯌꯦꯛꯈꯤꯗ꯭ꯔꯦꯕ ꯑꯗꯨꯗꯨꯅ ꯎ ꯍꯥꯏꯗꯤ ꯄꯨꯔꯥ ꯉꯧꯕꯒ ꯉꯥꯡꯕꯒ ꯇꯧꯔꯒ ꯈꯤꯟꯈꯤꯕꯗꯣ ꯑꯗꯨ ꯄꯥꯎꯇꯔ ꯐ ꯑ ꯊꯥꯖꯜꯦ ꯑꯁ ꯎ ꯃꯀꯨꯞ ꯃꯀꯨꯞ ꯃꯌꯥꯝ ꯊꯥꯖꯤꯜꯂ ꯑꯗꯨꯒ ꯑꯗꯨꯒꯅꯦ ꯂꯣꯏꯁꯟ ꯂꯣꯏꯔꯀꯥꯟꯗ ꯑꯃꯨꯛ ꯐꯨꯔꯤꯠꯇꯣ ꯑꯃꯨꯛ ꯃꯅꯤꯡꯒꯤ ꯀꯣꯇꯤꯗꯣ
ꯑꯥ
ꯎꯝ ꯈ꯭ꯋꯥꯏ ꯃꯇꯣꯟꯒꯤꯗꯣ ꯅꯥꯟꯊꯣꯔꯛꯏꯅꯦ ꯍꯥꯏꯕ ꯍꯥꯏꯗꯤ ꯄꯨꯔꯥ ꯅꯥꯟꯊꯣꯔꯛ ꯂꯩꯕ ꯃꯥꯒꯤ ꯐꯣꯠꯆꯟꯕꯗꯣ
ꯀ
ꯂꯣꯏ ꯁꯦꯠꯄ ꯂꯣꯏꯔꯀꯥꯟꯗ ꯅꯣꯏ ꯅꯣꯏꯃꯍꯣꯏ ꯌꯧꯔꯛꯇꯣꯔꯦ ꯍꯥꯏꯔ ꯀꯥꯟꯗ ꯑꯗꯨꯒꯤ ꯑꯃꯨꯛ
ꯀꯩꯅꯣ ꯇꯧꯁꯟꯈ꯭ꯔꯦ ꯑꯃꯨꯛ ꯐꯥꯖꯤꯟꯈ꯭ꯔꯦ ꯇꯣꯉꯥꯟꯅ ꯐꯥꯅꯕ ꯐꯤ ꯐꯥꯅꯕꯗꯨꯅ
ꯎꯝ
ꯑꯦ ꯑꯗ ꯈꯨꯗꯣꯝꯁꯨ ꯁꯨꯗꯦꯅ ꯑꯃꯨꯛ ꯈꯨꯗꯣꯝ ꯑꯃꯨꯛ ꯊꯤꯅꯔꯦ
ꯑ
ꯑꯗꯩ ꯈꯨꯖꯤꯗꯨ ꯃꯥꯗꯣ ꯂꯧꯍꯧꯗꯕꯒꯤ ꯈꯨꯖꯤꯁꯨ ꯃꯟ ꯊꯣꯛꯣꯛꯄ ꯑꯃ ꯄꯪꯗꯤ ꯁꯤꯖꯤꯟꯈ꯭ꯔꯦ ꯑꯩꯅ ꯑꯁ ꯌꯦꯡꯕ ꯌꯥꯝ ꯅꯨꯡꯉꯥꯏꯇ꯭ꯔꯦ ꯅꯪ ꯈꯨꯖꯤꯗꯣ ꯑꯃ ꯂꯩꯁꯦ ꯍꯥꯏꯔꯒ ꯂꯩꯕ ꯅꯪꯍꯧꯕ ꯗ꯭ꯔꯦ ꯆꯟꯗꯣꯟꯐꯧ ꯂꯩꯕ ꯅꯪꯍꯧꯗ꯭ꯔꯦ ꯑꯃ ꯆꯟꯗꯣꯟ ꯑꯉꯧꯕꯗꯣ ꯑꯗꯨꯗꯨꯅ ꯀꯩꯅꯣ ꯀꯥꯏꯗꯅ ꯍꯥꯏꯗꯤ
ꯁꯨꯇꯤꯡꯗꯣ ꯑ ꯈꯔ ꯐꯖꯩ ꯍꯣꯏ ꯍꯣꯏ ꯑꯥ
ꯑꯗꯨꯗ ꯑꯩ ꯑꯉꯧꯕꯗꯣ ꯂꯩꯁꯦ ꯍꯥꯏꯅꯕꯅꯦꯕ ꯑꯗꯨꯒ ꯑꯉꯧꯕꯗꯨꯁꯨ ꯂꯩꯕ ꯅꯪꯍꯧꯗ꯭ꯔꯦꯕ ꯃꯥꯁꯨ ꯉꯔꯥꯡ ꯂꯩꯔꯛꯀꯦ ꯇꯧꯔ ꯀꯥꯎꯋꯦ
ꯎꯝ
ꯑꯗꯨ ꯄꯤꯁꯨꯝ ꯐꯣꯏꯕꯁꯨ ꯀꯥꯎꯋꯦ ꯑ ꯄꯤꯁꯨꯝꯁꯨ ꯐꯣꯏꯗ꯭ꯔꯕꯅꯤꯅ ꯆꯕꯥ ꯌꯦꯛꯄꯁꯨ ꯅꯨꯡꯉꯥꯏꯇ꯭ꯔꯦ ꯑꯩꯅꯁꯨ ꯌꯦꯛꯄ ꯍꯩꯇ꯭ꯔꯦ ꯄꯩꯤꯁꯨꯝꯗꯤ ꯑꯗꯨꯗꯩ ꯏ ꯃꯥꯥꯅ ꯌꯦꯛ ꯅꯦ ꯑꯗꯨꯏꯗꯣ ꯐꯤꯁꯨꯡꯗꯨꯣ ꯑ ꯀꯩꯅꯣ ꯑꯣꯏꯌꯦꯕ ꯑꯃꯨꯕ ꯅꯠꯇꯦꯕ ꯑꯃ ꯀꯩꯅꯣꯗꯣ ꯀꯩ ꯍꯥꯏꯅꯤ
ꯑꯣ ꯈ ꯀꯗꯨꯣ
ꯑꯥ ꯑꯗꯨꯗꯣ ꯑꯣꯏꯌꯦꯕ ꯑꯗꯨꯗꯨꯅ ꯑꯃꯨꯕ ꯑꯗꯨꯅ ꯍꯦꯛꯑꯗꯤ ꯈꯔꯁꯨ ꯍꯥꯏꯗꯤ ꯁꯥꯛ ꯂꯥꯎꯅ ꯆꯣꯡꯊꯣꯛꯇꯕꯗꯣ
ꯑꯝ
ꯑꯃꯨꯕꯅ ꯌꯦꯛꯍꯟꯗ꯭ꯔꯦ ꯑꯃꯨꯛ
ꯎꯝ
ꯑꯗꯨ ꯃꯥꯅꯗꯤ ꯌꯦꯛꯀꯦꯅ ꯍꯥꯏꯕ ꯑꯗꯣ ꯑꯩꯅ ꯑꯉꯕꯁꯦ ꯀꯗꯥꯏ ꯊꯝꯈ꯭ꯔꯒꯦ ꯈꯪꯗ꯭ꯔꯕ ꯑꯩꯅꯁꯨ ꯁꯤꯖꯤꯟꯅꯕ ꯅꯠꯇꯕꯅꯤꯅ ꯄꯣꯠ ꯆꯩꯗꯨꯅꯗꯤ ꯌꯥꯝ ꯌꯥꯝꯕꯅꯤꯅ
ꯎꯝ ꯅꯪ ꯆꯥꯛ ꯊꯣꯡꯗꯣꯏꯔꯝꯃꯅꯤꯅꯦ
ꯀꯩꯕ
ꯆꯥꯛꯁꯨ ꯅꯪ ꯊꯣꯡꯗꯣꯏꯔꯒꯅꯤ ꯅ
ꯊꯣꯡꯗꯣꯏꯅꯦ ꯑꯗꯨꯏꯅꯦ ꯑꯩ ꯍꯥꯏꯁꯦ ꯅꯪꯅ ꯏꯔꯨꯖꯕꯩ ꯂꯦꯞꯄꯤꯀꯥꯟꯗꯣ ꯑꯣꯖ ꯑꯩꯈꯣꯏꯁꯨ ꯁꯣꯝꯗ ꯙꯛ ꯊꯥꯕ ꯑꯗꯒꯤ ꯆꯥꯛ ꯊꯣꯡꯕ ꯈꯣꯠꯄ ꯂꯣꯏ ꯂ ꯂꯧꯔꯒꯦꯕ ꯍꯥꯏꯗꯤ ꯑꯗꯨꯝ ꯄꯨꯡ ꯇꯔꯨꯛ ꯇꯥꯔꯛꯑꯅꯤꯅ ꯌꯥ
ꯌꯥꯔ ꯑꯗꯨꯅꯤ ꯏꯔꯖ ꯀꯩꯅꯣꯗꯨꯁꯨ ꯁꯥꯗꯅꯤꯕ
ꯎꯝ ꯑ ꯅꯁꯨ ꯊꯥꯗꯣꯛꯎꯔꯣ ꯑꯗꯨꯒ
ꯑꯥ
ꯀꯅꯥꯅꯣ ꯑꯁꯪꯕ ꯑꯃꯝ ꯊꯥꯗꯣꯔꯑꯣ ꯑꯗꯨꯒ ꯍꯥꯟꯅ ꯇꯧꯅꯕ
ꯑꯕ ꯇꯣ ꯁ
ꯎꯝ ꯌꯥꯖ ꯑꯗꯨꯒꯒ ꯆ ꯊꯋꯥꯗ ꯑꯗꯨ ꯌꯥꯏ
ꯅꯪꯗꯦ ꯅ ꯇꯧꯔꯣꯝꯅꯤꯅ
ꯑꯩꯅꯅꯦꯧ ꯇꯧꯗꯦ ꯃꯥꯅ ꯇꯧꯔꯛꯄ
ꯝꯇꯦ ꯅꯪꯅ ꯇꯧꯕ ꯃꯉꯣꯟ ꯇꯧꯕꯗꯤ ꯂꯣꯏꯔꯝꯃꯅꯦꯕ
ꯑꯥ ꯂꯣꯏꯔꯦ ꯑꯗꯨꯗꯨꯒꯤ ꯃꯥꯅ ꯇꯧꯔꯛꯄꯅꯦꯕ ꯑꯗꯨꯗꯨꯒ ꯍꯧꯖꯤꯛ ꯀ ꯃꯥꯒꯤ ꯉꯁꯥꯏꯒꯤ ꯄꯥꯏꯈꯠꯂꯒ ꯃꯇꯣꯝ ꯀꯛꯈꯤꯕꯗꯣ ꯑꯗꯨ ꯇꯧꯈ꯭ꯔꯦꯕ ꯑꯗꯨꯗꯣ ꯃꯥꯏ ꯐꯣꯟꯅ ꯃꯥꯟꯖꯜꯂꯛꯑꯦꯕ
ꯃꯥꯗꯦ ꯑꯗꯨꯅꯦ